ꯏꯟꯅꯥꯝꯃꯥ ꯎꯝ ꯃꯣꯏꯒꯤꯁꯦ ꯑꯩꯒꯤ ꯅꯥꯏꯟꯇꯤ ꯆꯪꯉꯛꯄꯗꯅ ꯂꯣꯏꯔꯗꯣꯏꯔꯗꯣ
ꯑꯗꯨ ꯅꯪ ꯂꯣꯏꯔꯗꯤ ꯄꯨꯡꯂꯣꯏ ꯂꯣꯏꯔꯗꯤ ꯈꯔꯁꯨ ꯆꯪꯉꯛꯄ ꯌꯥꯏꯗꯥ ꯈꯪꯗꯦ ꯑꯩꯁꯨ ꯑꯩꯁꯨ ꯑꯁꯤꯅ ꯂꫭꯏꯗꯥ ꯑꯩꯁꯨ ꯑꯁꯤꯅ ꯂꯣꯏꯗꯧꯔ ꯃꯅꯤꯗꯅ
ꯑꯣ ꯅꯪꯒꯤꯅ ꯑꯍꯥꯟꯕꯅ ꯀꯌꯥ ꯆꯪꯉꯛꯄ
ꯆꯅꯤꯒ ꯀꯌꯥꯅꯣꯃꯥ ꯑꯅꯤꯁꯨꯨꯕꯗꯅ ꯆꯍꯨꯝꯒ ꯀꯌꯥꯅꯣꯃꯥ ꯆꯪꯉꯛꯄꯗꯣ ꯃꯤꯗꯤ ꯆꯥꯇ꯭ꯔꯠ ꯆꯅꯤꯄꯥꯥꯟ ꯂꯤꯁꯤꯡ ꯆꯪꯉꯛꯑꯦ ꯈꯪꯕ꯭ꯔꯥ
ꯑꯩ ꯐꯝꯃꯥꯎꯈꯤꯒꯦ
ꯅꫭꯡ
ꯑꯩ ꯄꯤꯁꯨꯝ ꯑꯝꯇ ꯐꫭꯏꯅꯤꯡꯕꯅꯦ
ꯑꯩꯉꯣꯟꯗ ꯍꯥꯏꯔꯤꯔꯣ
ꯀꯔꯤ
ꯑꯩꯒꯤ ꯊꯕꯤ ꯍꯥꯞꯄꯕꫭ ꯏꯕꯣꯛ ꯃꯆꯥ ꯌꯦꯡꯒꯦ ꯑꯁꯤꯗꯩꯁꯦ ꯃꯣꯏ ꯌꯥꯗ ꯄꯤꯅꯕ꯭ꯔꯣ ꯊꯦꯟ ꯄꯣꯠꯇ ꯍꯥꯞꯅꯕꯅꯦ ꯍꯥꯏꯕꯔ ꯀꯩꯅꯣ ꯃꯣꯏ ꯂꯨꯍꫭꯡꯕꯩꯗꫭ ꯑꯩꯈꯣꯏ ꯃꯥꯅ ꯍꯥꯏꯔꯤꯅꯦ ꯍꯦꯛ ꯎꯆꫭ ꯀꯩꯗꯧꯔꯥꯒꯦ ꯁꯤꯗꯒꯤ ꯑꯩꯈꫭꯏ ꯃꯥꯅ ꯍꯦꯜꯂꯛꯈ꯭ꯔꯕꯅꯦ ꯃꯤ ꯍꯥꯞꯐꯥꯝ
ꯅꯪ ꯄꯩꯈꯥ ꯊꯥꯗꯣꯏ ꯑꯦꯅꯥꯂꯤꯁꯇꯤ ꯊꯥꯔꯣꯏ ꯊꯥꯈꯤꯗꯣꯏꯔꯣ
ꯊꯥꯅꯤ ꯃꯥꯁꯨ ꯃꯥ ꯊꯧꯕꯥꯜꯗ ꯇꯥꯏ ꯃꯥ ꯊꯧꯕꯥꯜꯗ ꯍꯥ
ꯀꯅꯥ ꯀꯅꯥ ꯊꯥꯗꯣꯏꯅꯣ
ꯑꯩꯈꯣꯏ ꯑꯥꯗ ꯂꯩꯕ ꯈꯩ ꯑꯅꯝꯕꯅ ꯊꯥꯅꯤ ꯃꯥ ꯑꯩ ꯑꯗꯩ ꯑꯩꯈꯣꯏ ꯆꯥꯛ ꯆꯥꯃꯤꯟꯅꯕ ꯃꯔꯤ ꯂꯣꯏ ꯊꯥꯅꯤ
ꯎꯝ꯫
ꯀꯥꯏꯔꯦꯝꯕꯤ ꯈꫭꯛ ꯀꯣꯏꯕ ꯍꯥꯏꯇꯦꯋꯥꯅꯤ
ꯀꯥꯏꯔꯦꯝꯕꯤ ꯈꯣꯛ ꯀꯣꯏꯕ ꯍꯩꯇꯦꯌꯦ ꯀꯅꯥꯅꯣ
ꯁꯤ ꯀꯅꯥ ꯕꯤꯅꯟꯗꯒꯤ ꯂꯨꯍꯣꯡꯕ ꯕꯥꯇꯣꯟ ꯇꯧꯔꯛꯏ ꯁꯤꯕꯨꯕ
ꯑꯣ
ꯃꯣꯏ ꯌꯨꯝꯗꯣ ꯑꯥ ꯀꯩꯅꯣꯗ ꯎꯏ ꯍꯥꯏꯕꯅꯦ ꯍꯥꯎ ꯅꯅꯦ ꯇꫭꯝꯕꯤꯅꯒ ꯇꯥꯞꯄꯅꯦ ꯅꯪꯒꯤ ꯏꯟꯖꯥꯡꯗꯣ ꯍꯣꯔꯦꯟꯒꯤ ꯁꯦꯝꯖꯤꯜꯂꯤꯔꯣ
ꯍꯥꯥ
ꯌꯦꯟꯖꯥꯡ ꯁꯦꯝꯃꯤꯕ ꯑꯩꯈꯣꯏ ꯅꯦꯁꯦ ꯍꯣꯏ ꯅꯪꯁꯦ ꯁꯃꯥꯏꯁꯨꯝ ꯊꯝꯈ꯭ꯔꯅꯤ ꯍꯌꯦꯡꯗꯤ ꯄꯥꯛ ꯄꯨꯊꯣꯔꯛꯀꯅꯦꯕ ꯂꯩ ꯂꯩ ꯈꯨꯏꯗꯧ ꯁꯥꯎꯒꯠꯂꯥꯛꯄ
ꯀꯩꯅꯣꯒꯤ ꯈꯟꯗ꯭ꯔꯥꯛꯄꯝ ꯏꯕꯣꯝꯆꯥꯗꯧ
ꯎꯝ
ꯑꯗꯨꯒꯤ ꯃꯆꯥꯅꯨꯄꯥ ꯑꯍꯟꯗꯣ
ꯎꯝ
ꯇꯥꯕ꯭ꯔꯥ
ꯎꯝ
ꯂꯨꯀꯨꯟꯊꯥꯡ
ꯕꯥꯇꯣꯟꯒ ꯇꯧꯔꯛꯏꯕ
ꯅꯣꯛꯅꯤꯡꯉꯥꯛ ꯑꯕꯅꯦꯃꯤ
ꯐꯤꯖꯦ ꯂꯥꯛꯁꯤꯜꯍꯧꯒꯗ꯭ꯔꯣ ꯑꯩꯕꯣ
ꯅꯣꯏ ꯀꯩꯟꯖꯥꯡ ꯊꯣꯡꯉꯤꯅꯣ
ꯆꯝ ꯊꯣꯡ ꯍꯋꯥꯏ ꯑꯁꯥꯡꯕꯤ
ꯎꯝ ꯁꯧꯒ꯭ꯔꯤ ꯊꯣꯡꯉꯝꯕꯅꯤ ꯆꯥꯛꯀ ꯆꯥꯔꯛꯇꯦ ꯄꯂ ꯄ꯭ꯂꯥꯎ ꯆꯥꯔ ꯂꯥꯛꯑꯦ ꯉꯔꯥꯡ ꯏꯇꯩꯩꯅ ꯃꯨꯛꯃꯥꯏ ꯂꯨꯍꯣꯡꯐꯝꯗꯩꯅꯦ ꯄꯨꯔꯛꯑꯦ ꯃꯣꯏ ꯄ꯭ꯂꯥꯎꯗꯣ ꯉꯥꯒꯗꯤ ꯍꯥꯎꯋꯦ
ꯃꯆꯜ ꯀꯩꯀꯩ ꯃꯌꯥꯝꯒꯗꯤ ꯌꯥꯎꯔꯛꯇ꯭ꯔꯦ ꯃꯣꯏ ꯄ꯭ꯂꯥꯎꯗꯨꯗꯤ ꯉꯥꯒ
ꯁꯨꯝ ꯇꯧ ꯂꯩꯕ ꯍꯥꯢ ꯑꯉꯥꯡꯒꯤ ꯐꯤꯔꯣꯜꯖꯦ ꯐꯖꯅꯅꯦ ꯊꯝꯃꯨ ꯅꯣꯏ ꯁꯤꯅ ꯁꯨꯕꯅ ꯁꯨꯕ ꯁꯗꯕꯅ ꯁꯨꯗꯕ ꯀꯩꯅꯣ ꯌꯦꯡꯒꯦꯅꯦ ꯑꯝꯇ ꯑꯦ ꯉꯁꯥꯏꯒꯤ ꯌꯥꯎꯕꯤꯗꯨꯗꯤ ꯂꯧꯊꯣꯛꯈ꯭ꯔꯣ
ꯑꯃꯗꯀꯣꯍꯦꯛ ꯁꯪꯖꯤꯟꯒꯣ ꯅꯦꯅꯦ ꯑꯗꯨꯕꯨ ꯋꯌꯥꯝ ꯊꯧꯌꯥꯝꯅꯗꯅ ꯑꯩ ꯁꯤꯗꯥ ꯍꯥꯞ ꯁꯤꯗꯤ ꯍꯨꯏꯒꯤ ꯇꯥꯔꯦꯗꯅ ꯂꯣꯏꯅ ꯃꯥ ꯇꯜꯂꯦ ꯍꯥꯏꯗꯤ ꯈꯔ ꯃꯁꯛꯇꯣ ꯑꯣꯜꯂꯕꯩ ꯇꯥꯏꯞꯇ ꯑꯣꯢꯕꯅꯦ ꯍꯣꯏ ꯑꯗꯨ ꯃꯥ ꯅꯣꯡꯉꯥꯜꯂꯝꯅꯤꯅ ꯇꯧꯔꯨꯅꯨ ꯅꯨꯡꯉꯥꯏꯇꯦ ꯍꯝ ꯆꯥꯔꯣꯢ ꯑꯉꯥꯡꯒꯤ ꯐꯤꯔꯣꯟꯖꯤ ꯐꯖꯅ ꯊꯝꯃꯣꯕ ꯑꯩꯅ ꯍꯥꯏꯅꯤꯡꯉꯤꯖꯦ ꯅꯣꯏꯗ ꯑꯩꯒꯤ ꯆꯦꯛ ꯀꯥꯗꯣ ꯍꯥꯞ ꯍꯥꯞꯈ꯭ꯔꯕꯣ ꯌꯦꯔꯨꯝꯒꯥꯗꯣ ꯍꯥꯞꯈ꯭ꯔꯕꯣ ꯌꯦꯔꯨꯝꯗꯣ ꯑꯁꯨꯝ ꯍꯥꯞꯄꯣ ꯌꯥ ꯅꯤ ꯑꯗꯨꯝ ꯇꯧꯔꯨꯔꯒꯦ ꯑꯩ ꯈꯜꯂꯛꯀꯦ ꯅꯣꯏꯖꯨ ꯈꯜꯂꯣ ꯁꯤꯗ ꯍꯩꯗꯣꯔꯛꯑꯣ ꯑꯗꯨꯗꯤ ꯁꯤ ꯁꯤ ꯃꯈꯥꯗ ꯊꯝꯃꯣ ꯉꯁꯥꯏꯅ ꯅꯔꯣꯟ ꯂꯣꯟꯕ ꯌꯥꯗ꯭ꯔꯥ ꯀꯥꯏꯅꯣ ꯍꯩꯗꯣꯛꯄ꯭ꯔꯩꯕꯨ ꯆꯥꯄꯣꯠ ꯂꯣꯏꯕꯒ ꯂꯥꯛꯄ ꯌꯥꯢ ꯈꯣꯏ ꯂꯣꯏꯔꯒ ꯀꯣꯏꯕ ꯆꯠꯁꯦ ꯍꯥꯏꯅꯝꯅꯦ
ꯀꯥꯏꯗꯥ
ꯈꯪꯗꯦ ꯀꯗꯥꯏꯗ ꯑꯗꯨ ꯆꯠꯇꯧꯕ ꯃꯤꯖꯤꯡꯖꯤꯅ ꯊꯕꯛ ꯆꯤꯟꯕꯤ ꯃꯠꯇ ꯄꯔꯤꯈꯥ ꯂꯩꯕꯤ
ꯑꯃ ꯂꯩꯕꯤ ꯔꯤꯄꯣꯠ ꯏꯗꯧꯕꯤ ꯑꯗꯨꯝꯕꯤ ꯃꯛꯇ
ꯅꯤꯅꯦ ꯍꯣꯏ ꯃꯣꯏ ꯀꯪꯂꯥ ꯆꯠꯅꯤ ꯍꯥꯏꯖꯦ ꯀꯝ ꯀꯥꯟ ꯆꯠꯇꯣꯏꯅꯣ
ꯀꯣꯢꯕꯒ ꯑꯝꯇ ꯆꯠꯂꯨꯔꯅꯨ ꯆꯠꯇꯕ ꯌꯥꯔꯣꯏꯍꯦ ꯃꯤ ꯅꯣꯡꯃꯗꯤ ꯆꯠꯁꯦ ꯍꯥꯏꯅꯕꯅꯦ ꯀꯨꯏꯔꯦ ꯆꯠꯇꯕ ꯃꯤ ꯑꯥ ꯂꯣꯛꯇꯥꯛꯇ ꯂꯦꯛꯎꯨꯖꯦ ꯍꯥꯏꯅꯕꯗꯒꯤ ꯂꯣꯛꯇꯥꯛꯇꯗꯤ ꯄꯩꯁꯥ ꯃꯌꯥꯝ ꯄꯩꯁꯥ ꯃꯌꯥꯝ ꯆꯪꯉꯅꯤ ꯁ꯭ꯋꯥꯏꯗ ꯀꯣꯏꯕ ꯆꯠꯂꯖꯦꯅ ꯍꯥꯏꯅꯕꯅꯦ ꯑꯗꯨ ꯈꯪꯗꯦ
ꯅꯤꯅꯦ ꯍꯣꯢ ꯀꯪꯂꯥ ꯆꯠꯇꯣꯏꯗꯣ ꯀꯔꯝ ꯀꯥꯟꯗꯅꯣ
ꯀꯪꯂꯥ ꯆꯠꯇꯨꯢꯗꯨꯅ ꯀꯔꯥꯝ ꯀꯥꯟꯗꯅꯣ ꯅꯣꯏ ꯀꯪꯂꯥ ꯆꯠꯇꯨꯢꯗꯣ ꯀꯔꯝ ꯀꯥꯟꯗ ꯅꯣ ꯀꯔꯤ ꯁꯤ ꯏꯆꯥꯁꯤꯅ ꯍꯪꯉꯤꯁꯤ ꯀꯔꯤ ꯀꯪꯂꯥ ꯆꯠꯇꯣꯏꯁꯦ ꯀꯔꯝ ꯀꯥꯟꯗꯅꯣ ꯃꯥ ꯌꯥ ꯅꯥꯕ ꯐꯔ ꯆꯠꯇꯣꯏꯅꯤ ꯦꯝ
ꯎꯝ
꯭ꯔꯦꯃꯅ ꯅꯪ ꯅꯥꯊꯟ ꯆꯠꯇꯨꯢꯔꯣ ꯑꯩꯈꯣꯏ ꯄꯨꯔꯣꯏꯗ꯭ꯔꯣ ꯑꯩꯅ ꯍꯥꯏꯅꯤꯡꯉꯤꯁꯦ ꯆꯁꯃꯤꯍꯣ ꯋꯥ ꯆꯃꯤꯣ ꯏꯀ ꯆꯕꯅ ꯉꯥꯎꯔꯕ ꯃꯥ ꯃꯥꯒꯤꯕꯐꯝ ꯆꯕ ꯒꯥꯔꯤ ꯊꯧ ꯌꯥꯏ ꯍꯥꯏꯕꯅꯦ ꯐ ꯃꯅ ꯃꯡꯦ ꯑꯅꯤ ꯐꯩ ꯊꯣꯤ ꯌꯥꯗꯤ ꯅꯨꯔꯥꯕꯤ ꯊꯦꯡ
ꯏꯁꯩꯒ ꯊꯥ ꯅꯪ ꯐꯣꯇꯣ ꯁꯦꯝꯃꯛꯑꯣꯗꯤ ꯊꯥꯔꯛꯑꯕ
ꯑ ꯊꯥꯔꯛꯏ ꯃꯥꯅ ꯑꯩꯕꯨ ꯉꯧꯁꯣꯛ ꯉꯧꯍꯟꯗꯅ ꯐꯨꯔꯤꯠ ꯃꯆꯨ ꯑꯁꯤ ꯑꯣꯟꯕ ꯃꯈꯩ
ꯐꯣꯇꯣ ꯁꯦꯝꯈꯤꯒꯦ ꯗꯤꯗꯤ ꯐꯣꯇꯣꯁꯦ ꯁꯦꯝꯕꯤꯈꯤꯒꯦ ꯀꯥꯏꯅ
ꯔꯥꯏꯅ ꯐꯨꯔꯔꯤ ꯃꯈ ꯃꯈꯩꯗ
ꯑꯗꯨꯒ ꯑꯩꯅ ꯃꯤꯀꯞ ꯊꯣꯔꯛꯄ ꯑꯁꯤꯗ ꯑꯃꯨꯛ ꯐꯤꯂꯝ ꯌꯦꯡꯗꯅ ꯂꯩꯔꯝꯃꯤꯅꯤ
ꯍꯥꯎ ꯑꯩꯁꯦ ꯑꯩꯉꯣꯟꯗ ꯑꯗꯨꯗꯤ ꯅꯪ ꯄꯥꯝꯖꯔꯕ ꯇꯧꯗꯅ ꯍꯣꯏ ꯍꯣꯏ ꯍꯥꯏ ꯑꯗꯨꯗꯗꯤ ꯑꯗꯨꯗꯤ ꯇꯨꯝꯃꯒꯦ
ꯑꯩ ꯇꯧꯗꯅ
ꯎꯝ ꯍꯨꯝ
ꯍꯌꯦꯡ ꯂꯤꯔꯥꯒꯤꯁꯨ ꯄꯨꯔꯒꯦꯔꯥ ꯑꯩꯅ ꯍꯦꯔꯣꯅꯤ ꯁꯥꯕ ꯢꯁ ꯁꯤ ꯑꯉꯥꯡꯒꯤ ꯊꯥꯝꯕꯤꯌꯨ ꯑꯆꯥꯄꯣꯠ ꯑꯣ ꯃꯥꯅ ꯉꯍꯥꯟ ꯄꯤꯔꯤꯕꯗꯣ ꯀꯩꯅꯣ ꯇꯧꯔꯤꯕ꯭ꯔꯥ ꯑꯩꯉꯣꯟꯗ ꯍꯦꯟꯖꯤꯟꯂꯤꯕꯔꯥ ꯇꯔꯤꯗ ꯈ ꯁꯅꯥ ꯍ ꯆꯖꯤ ꯂꯨꯅꯉ ꯍꯥꯏꯔꯣ
ꯍꯣꯏ ꯃꯤꯅ ꯇꯧꯔꯛꯄꯗꯤ ꯑꯗꯨꯝ ꯌꯥꯏ ꯂꯩ ꯏꯒ ꯌꯥꯦ ꯑꯗꯨ ꯀꯏ ꯇꯔꯛꯁꯤ ꯇꯔꯥꯛꯀꯦ ꯍꯥꯏ
ꯍꯣꯏ ꯍꯣꯏ ꯍꯣꯏ ꯌꯥꯔ ꯌꯥꯔ
ꯍꯌꯦꯡ ꯍꯦꯛꯑꯒ ꯀꯩꯅꯣ ꯇꯧꯕꯗꯤ ꯀꯩꯗꯧꯕ ꯗꯤꯗꯕ ꯌꯦꯡꯒꯗꯕ ꯂꯩꯕꯣ
ꯇꯥꯗꯔꯦ
ꯅꯨꯡꯁꯤꯕꯅ ꯉꯥꯎꯔ ꯄꯤꯔꯛꯑꯣ ꯅꯣꯏ ꯍꯥꯄꯝꯃꯒꯦ ꯄꯤꯔꯛꯑꯣ
ꯑꯩꯅ ꯈꯔ ꯄꯨꯔꯦ ꯏꯕꯣꯛ
ꯀꯩꯅꯣ ꯁꯤ ꯁꯤ ꯅꯨꯃꯤꯠꯁꯤꯒꯤ ꯑꯣꯖꯥ ꯖꯤ ꯁꯤ ꯑꯍꯨꯝꯖꯤ ꯈꯛ
ꯇꯁꯤ ꯑ ꯉꯥꯡꯗ ꯄꯤꯖꯄꯁꯤ
ꯀꯤꯔꯛꯍꯦ ꯔꯨꯝ ꯑꯍꯨꯝ ꯇꯪꯂꯕ ꯃꯔꯤ ꯑꯣꯖꯥ ꯑꯃꯗꯤ ꯂꯩꯇ꯭ꯔꯤꯕ ꯍꯥꯏꯗꯔꯁꯨ ꯄꯨꯔꯛꯑꯅꯤ ꯃꯥ ꯃꯤꯅꯠ ꯀꯌꯥ ꯁꯨꯔꯝꯅꯣ ꯌꯦꯡꯒꯦ ꯂꯣꯏꯗꯧꯔꯦ ꯂꯣꯏꯗꯧꯔꯦ ꯊꯀ ꯑꯗꯣ ꯑꯩꯒꯤꯖꯦ ꯀꯣꯗꯤꯅꯦꯇꯔꯅ ꯇꯥꯛꯁ ꯄꯤꯗ꯭ꯔꯗꯤ ꯁꯤꯗ ꯄꯤꯔꯛꯑꯔꯣꯏ ꯆꯥꯛ ꯏꯅꯝꯃ ꯐꯖꯕꯅꯤꯗ ꯃꯣꯏꯅꯗꯤ ꯄꯤꯔꯛꯑꯣꯏꯕ
ꯑꯗꯨꯒ ꯄꯤꯔꯛꯑꯦꯕ
ꯀꯣꯑꯣꯗꯤꯅꯦꯇꯔ ꯑꯣꯏꯕꯁꯤꯅ ꯀꯃꯥꯏꯅ ꯑꯣꯏꯗꯣꯏꯕ
ꯀꯣꯑꯣꯗꯤꯅꯦꯇꯔ ꯑꯣꯏꯕ ꯍꯥꯏꯖꯤ ꯀꯅꯥꯅ ꯑꯣꯏꯕꯅꯣ ꯈꯪꯗꯦ ꯑꯈꫭꯏ ꯍꯟꯗꯛ ꯑꯃ ꯇꯧꯋꯦ ꯍꯥꯏꯕꯗꯨꯗꯤ ꯒ꯭ꯔꯨꯞꯀ ꯁꯦꯝꯃꯦꯕ ꯑꯗꯨꯗꯤ ꯃꯤ ꯑꯀꯛꯅꯕꯤ ꯑꯣꯏ ꯍꯥꯏꯕꯒꯤ ꯒ꯭ꯔꯨꯞꯀ ꯁꯦꯝꯕꯅꯦꯕ ꯑꯗꯨꯗꯤ ꯃꯣꯏꯅ ꯚꯣꯏꯁ ꯊꯥꯔꯛꯑꯦ ꯕꫭꯏꯁꯇ ꯑꯣꯏꯅ ꯃꯩꯇꯩ ꯃꯌꯦꯛꯇ ꯑꯣꯟꯊꯣꯛ ꯑꯒꯏꯕ
ꯎꯝ
ꯅꯪ ꯆꯥꯛ ꯆꯥꯅꯤꯡꯉꯕ ꯏꯕꯣꯛ
ꯎꯝ ꯍꯣꯏ ꯅꯪ ꯃꯤ ꯑꯗꯨꯗ ꯍꯦꯜꯂꯀꯥꯟꯗ ꯑꯃꯨꯛ ꯍꯥꯏꯔꯛꯑꯣ ꯑꯦ ꯁꯨꯗ꯭ꯔꯀꯥꯟꯗ
ꯎꯝ
ꯎꯝ
ꯍꯣꯏ ꯊꯝꯃꯣ ꯑꯗꫭ ꯑꯩ ꯉꯥꯛꯇ ꯋꯥꯔꯤ ꯁꯥꯟꯅꯒꯤꯒꯦ ꯑꯩꯈꯣꯏ ꯅꯦꯒ ꯍꯣꯏ ꯍꯣꯏ ꯇꯧꯔꯛꯑꯅꯨ ꯑꯝꯇ ꯋꯥꯔꯤ ꯁꯥꯟꯅꯩ ꯑꯩ ꯄꯩꯁꯥ ꯀꯌꯥ ꯄꯤꯗꯣꯏꯅꯣ ꯇꯍꯪꯒꯦ ꯍꫭꯏ
ꯎꯝ